ꯍꯂꯣ
ꯍꯂꯣ
ꯇꯥꯔ ꯄꯨ꯭ꯔꯣ
ꯍꯣꯏ ꯍꯣꯏ ꯇꯥꯏꯌꯦꯦ
ꯀꯩꯗꯧꯔꯒ ꯂꯩꯒꯦ
ꯍꯪꯆꯤꯠ ꯂꯥꯡꯏꯌꯦꯦ
ꯆꯥꯛ ꯆꯥꯕ ꯂꯣꯏꯔ
ꯍꯪꯗꯤ ꯍꯣꯏ ꯆꯥꯛ ꯇꯣꯛꯑꯒ ꯍꯪꯆꯤꯠ ꯂꯥꯡꯉꯤꯅꯦ ꯂꯣꯏꯔꯦ
ꯑꯣ ꯀꯔꯦ ꯏꯟꯁ
ꯉꯁꯤꯗꯤ ꯀꯥꯡꯁꯣꯏ ꯆꯥꯏꯑ ꯀꯥꯡꯁꯣꯏ ꯆꯥꯏꯑ
ꯑꯣ ꯌꯥꯝ ꯍꯥꯎꯋꯤꯅꯦ ꯀꯔꯤ ꯀꯥꯡ ꯁꯣꯏꯔꯣ
ꯌꯦꯟꯗꯦꯝ ꯀꯥꯡꯪꯁꯥꯏ
ꯑ ꯌꯥꯝ ꯍꯥꯎꯋꯦꯀꯣ ꯑꯩꯈꯣꯏꯗꯤ ꯌꯦꯟꯗꯦꯝꯁꯨ ꯄꯥꯟ ꯍꯧꯗꯕꯅꯤꯅ ꯐꯥꯔꯛꯑꯣ ꯄꯨꯅꯦ
ꯊꯥꯔꯛꯀꯦ ꯑꯩꯈꯣꯏ ꯆꯤꯡꯒꯤ ꯌꯦꯟꯗꯦꯝꯗꯤꯀꯣ ꯃꯍꯥꯎ ꯌꯥꯝ ꯂꯩꯕꯅꯦ
ꯑꯁ ꯀꯔꯤꯔꯥ ꯅꯪꯁꯨ ꯄꯪꯈꯥꯏ ꯍꯥꯏꯒꯅꯨꯍꯦ ꯃꯍꯥꯎ ꯂꯩꯕ ꯂꯏꯗꯕꯔ ꯀꯟꯕꯤ ꯂꯤꯗ ꯅꯈꯣꯟꯁꯦ ꯑꯗꯣ ꯈꯔ ꯀꯩꯅꯣ ꯇꯧꯎꯅꯦ ꯐꯖꯅ ꯐꯖꯅ ꯇꯥꯗ꯭ꯔꯦꯅꯦ
ꯑꯣ ꯍꯧꯖꯤꯛ ꯇꯥꯔꯕ꯭ꯔꯣ ꯑꯗꯨꯗꯤ
ꯎꯝ
ꯑꯥ
ꯅꯪ ꯉꯁꯤꯁꯦ ꯀꯔꯤ ꯇꯧꯔꯒ ꯂꯩꯔꯦ
ꯁꯨꯝ ꯂꯩꯌꯦꯗ ꯌꯨꯝꯗ ꯅꯨꯡꯁꯥ ꯊꯝꯃꯟꯅꯤꯀꯣ ꯑꯗꯨꯝ ꯂꯩꯌꯦ ꯅꯪꯗꯤ
ꯑꯁ ꯑꯩꯗꯤ ꯑꯃꯨꯛ ꯐꯝꯃꯦ ꯑꯃꯨꯛ ꯏꯆꯥꯕꯨ ꯑꯃꯨꯛ ꯁꯦꯟꯅꯔꯦ ꯑꯗꯨꯒ ꯅꯨꯡꯊꯤꯤꯟ ꯅꯨꯡꯗꯥꯡ ꯅꯨꯡꯗꯥꯡ ꯅꯨꯡꯊꯜ ꯋꯥꯏꯔꯝꯗ ꯑꯩꯒꯤ ꯁꯥꯇ꯭ꯔꯥꯁꯤꯡꯗꯣ ꯑꯩꯒꯤ ꯁꯇ꯭ꯔꯥꯁꯤꯡꯗ ꯇꯥꯕ꯭ꯔꯣ ꯑꯩꯒꯤ ꯁꯥꯇ꯭ꯔꯁꯤꯡ ꯑꯩꯅ ꯂꯥꯏꯔꯤꯛ ꯍꯦꯛ ꯍꯦꯛ ꯇꯝꯕꯤꯕꯗꯣ
ꯍꯣꯏ
ꯃꯣꯏ ꯑꯦꯛꯖꯥꯝ ꯑꯦꯛꯖꯥꯝ ꯈꯔ ꯅꯛꯁꯜꯂꯦ ꯍꯥꯏꯔꯒ ꯍꯥꯏꯕꯅꯤꯅ ꯈꯔ ꯑꯩꯅ ꯉ ꯂꯥꯛꯑꯣ ꯍꯥꯏꯕꯒꯤ ꯄꯨꯡ ꯑꯅꯤ ꯑꯍꯨꯝ ꯑꯗꯨꯋꯥꯏꯗ ꯑꯩꯅ ꯀꯣꯆꯤꯡ ꯇꯧꯕꯤꯔꯦ ꯈꯔ ꯇꯝꯕꯤꯔꯦ ꯑꯗꯨꯒ ꯆꯥꯛ ꯌꯦꯟꯁꯥꯡ ꯊꯣꯡꯉꯦ ꯆꯥꯛ ꯆꯥꯛ ꯌꯦꯟꯁꯥꯡ ꯊꯣꯡꯉꯒ ꯀꯣ ꯂꯤꯛ ꯐꯦꯡꯉꯒ ꯏꯔꯨꯕ ꯂꯣꯏꯔꯒ ꯍꯧꯖꯤꯛ ꯍꯧꯖꯤꯛ ꯐꯝꯃꯒ ꯂꯩꯌꯦ
ꯌꯥꯝꯍꯦ ꯅꯪꯒꯤ ꯊꯕꯛꯁꯦ ꯁꯣꯔ ꯍꯣꯝꯕꯒ ꯁꯪꯕ꯭ꯔꯣ
ꯈꯪꯗꯦꯗ ꯐꯪꯕ꯭ꯔꯥ ꯐꯪꯗ꯭ꯔꯗ ꯑꯗꯨꯝ ꯍꯣꯟꯕꯒꯤꯔ ꯈꯪꯗꯦ ꯍꯧꯖꯤꯛ ꯐꯥꯎꯗꯤ ꯍꯤꯡꯉꯤ ꯍꯥꯏꯇꯥꯔꯦ ꯅꯪꯗꯤ ꯀ꯭ꯔꯤ ꯀ꯭ꯔꯤ ꯇꯧꯔꯒ ꯂꯩꯔꯦ ꯌꯨꯝꯗ
ꯑꯩ ꯉꯁꯤ ꯐꯤ ꯑꯃꯨꯛ ꯁꯨ ꯆꯥꯛ ꯑꯃꯨꯛ ꯊ꯭ꯋꯥꯡ ꯑꯃꯨꯛ ꯏꯔꯨ
ꯑꯗꯨꯝ ꯂꯥꯛꯑꯦ ꯀꯔꯤꯁꯨ ꯊꯕꯛ ꯁꯨꯗꯦꯗ
ꯑ ꯅꯪ
ꯅꯣꯏꯗꯣ ꯑꯥ ꯍꯩꯅꯎꯗꯣ ꯃꯨꯟꯕ ꯂꯩꯔꯕ꯭ꯔꯣ
ꯑꯁ ꯊꯩꯅꯧ ꯑꯈꯣꯏꯗꯤ ꯆꯥꯃꯟꯗꯅ ꯆꯥꯅꯤꯡꯗ꯭ꯔꯦ ꯍꯨꯟꯗꯣꯛ ꯍꯨꯟꯗꯣꯛꯑꯒ ꯂꯩꯔꯦ
ꯑꯁ ꯍꯟꯗꯛꯀꯥꯟꯁꯦ ꯑꯩ ꯍꯩꯅꯧ ꯌꯥꯝ ꯆꯥꯅꯤꯡꯉꯦ
ꯅꯪ ꯅꯣꯡꯃ ꯀꯣꯏꯔꯛꯄꯗ ꯑꯩ ꯄꯤꯕꯤꯔꯛꯀꯦ
ꯍꯣꯏ ꯑꯗꯣ ꯗ꯭ꯔꯒꯣꯟ ꯐ꯭ꯔꯨꯏ ꯇꯣ
ꯎꯝ
ꯑꯩꯈꯣꯏ ꯃꯤꯑꯣꯏꯕꯒꯤ ꯍꯛꯆꯥꯡꯗ ꯌꯥꯝ ꯐꯩ ꯍꯥꯏꯗꯥꯏꯅꯦ
ꯐꯕꯅꯤꯅꯦ
ꯑꯩ ꯅꯍꯥꯟ ꯂꯩꯔꯒ ꯆꯥꯕꯀꯣ ꯑꯁ ꯈꯨꯊꯨꯝꯗꯣ ꯂꯣꯏꯔꯦ
ꯑꯉꯧꯕꯗꯒꯤ ꯍꯦꯟꯅ ꯀꯩꯅꯣ ꯑꯉꯥꯡꯕꯗꯣ ꯑꯗꯨꯅ ꯊꯨꯝ ꯊꯨꯝꯕ ꯍꯦꯜꯂꯦ ꯃꯍꯥꯎꯗꯣ
ꯑꯣ ꯍꯩ ꯃꯌꯥꯝ ꯌꯣꯟꯕ ꯂꯩꯠ ꯂꯩꯐꯝꯗꯣ ꯃꯐꯝꯗꯣ ꯑꯗꯨꯗ ꯑ ꯈꯔ ꯄꯠꯄꯁꯨ ꯂꯩꯌꯦ ꯈꯔ ꯐ꯭ꯔꯦꯁ ꯑꯣꯏꯕꯁꯨ ꯂꯩ ꯑꯗꯨꯝ ꯄꯠꯂꯒ ꯌꯣꯟ ꯑꯃ ꯈꯔ ꯈꯨꯨꯏꯔꯒ ꯌꯣꯟꯕ ꯂꯩꯗꯅ ꯑꯗꯨꯒꯨꯝꯕꯗ ꯈꯔ ꯍꯣꯡꯅꯉꯥꯏ ꯃꯥꯜꯂꯦ ꯀꯨꯏꯅ ꯌꯣꯟꯕꯒꯤ ꯈꯔ ꯈꯨꯏꯖꯜꯂꯒ ꯂꯩꯕꯗꯣ ꯎꯝ
ꯅꯪ ꯀꯦꯖꯤ ꯆꯤꯛꯖꯤ ꯇꯪꯈꯥꯏ ꯂꯧꯕ꯭ꯔꯥ
ꯑꯩꯅ ꯃꯄꯨꯝ ꯑꯃꯈꯛꯇ ꯂꯧꯕꯀꯣ ꯑꯩꯅ ꯈꯣꯏꯗꯒꯤ ꯃꯁꯛ ꯐꯖꯕ ꯐ꯭ꯔꯦꯁꯇꯣ ꯈꯟꯕ ꯑꯃꯈꯛꯇꯁꯨ ꯂꯧꯕ
ꯀꯌꯥ ꯄꯤꯕ꯭ꯔꯥ
ꯂꯨꯄꯥ ꯅꯥꯏꯟꯇꯤ ꯄꯤ ꯌꯦ
ꯇꯥꯡꯉꯦꯍꯦ ꯑꯅꯤ ꯂꯩꯕ ꯌꯥꯗ꯭ꯔꯣ
ꯑꯁ ꯑꯩꯗꯣ ꯃꯍꯥꯎ ꯇꯦꯁ ꯇꯧꯒꯦꯅꯀꯣ ꯍꯥꯎꯔꯗꯤ ꯑꯃꯨꯛ ꯃꯠ ꯃꯊꯪꯗ ꯂꯩꯒꯦꯅ ꯑꯃꯈꯛꯇ ꯇ꯭ꯔꯥꯏ
ꯍꯥꯎꯕꯅꯤꯍꯦ ꯇꯥꯕ꯭ꯔꯣ
ꯍꯣꯏ
ꯑꯣ ꯅꯣꯏ ꯑꯗꯨꯏꯗꯤ ꯍꯥꯏ ꯀꯔꯤ ꯀꯔꯤ ꯂꯩꯕ꯭ꯔꯣ ꯍꯥꯏ ꯃꯇꯝꯅꯤꯅ
ꯍꯌꯃꯠ ꯑꯁ
ꯎ
ꯂꯤꯆꯤ ꯂꯩꯔꯦ ꯅꯣꯄꯥꯞ ꯂꯩꯔꯦ ꯍꯩꯅꯎ ꯂꯩꯔꯦ ꯌꯥꯝꯃꯤꯅ ꯍꯗꯣ
ꯑꯣ ꯑꯩꯈꯣꯏꯗꯗꯤ ꯍꯧꯖꯤꯛꯀꯤꯗꯤ ꯍꯩꯅꯧꯅ ꯃꯔꯥꯡ ꯀꯥꯏꯔꯒ ꯂꯩꯔꯁꯦ
ꯑꯣ ꯑꯩꯈꯣꯏ ꯃꯤꯑꯣꯏꯕꯒꯤ ꯍꯛꯆꯥꯡꯗꯀꯣ ꯍꯩꯅꯧꯁꯨ ꯌꯥꯝ ꯐꯕꯅꯦ ꯌꯥꯝ ꯆꯥꯎꯋꯣ ꯂꯩꯔꯗꯤ
ꯑꯁ ꯑꯩꯗꯤ ꯆꯅꯤꯡꯗ꯭ꯔꯦ ꯑꯩꯗꯤ
ꯑꯗꯤ
ꯐ꯭ꯔꯦꯁ ꯐ꯭ꯔꯦꯁꯀꯤ ꯄꯣꯠ ꯆꯥꯒꯅꯨ ꯍꯥꯏꯕꯅꯤꯅꯀꯣ ꯑꯗꯨꯒꯤ ꯑꯩꯅ ꯈꯔꯁꯨ ꯀꯟꯇ꯭ꯔꯣꯜ ꯇꯧꯕ
ꯎꯝ ꯑꯩꯗꯤ ꯑꯁ ꯀꯨꯝꯁꯤꯒꯤ ꯍꯩꯅꯧ ꯄꯥꯝꯕꯤ ꯑꯃ ꯐꯥꯎ ꯆꯥꯔꯝꯕꯅꯤ ꯑꯩ ꯁꯃꯥꯅꯅ
ꯀꯦꯔꯤ ꯍꯥꯏꯕ
ꯄꯥꯝꯕꯤ ꯑꯃꯔꯣꯝ ꯆꯥꯔꯝꯃꯅꯤ ꯍꯥꯏꯕ ꯍꯩꯅꯎꯗꯣ
ꯎꯝ ꯆꯥꯔꯝꯕꯅꯤ ꯅꯪꯗꯤ ꯍꯩ ꯆꯥꯒꯟꯕꯅꯤꯅ
ꯍꯣꯏ ꯑꯩꯗꯤ ꯑꯦ ꯄꯥꯎ ꯑꯗꯨꯒꯨꯝꯕ ꯆꯥꯅꯤꯡꯗꯦ ꯑꯩꯅ ꯆꯥꯅꯤꯡꯕꯁꯦ ꯗ꯭ꯔꯥꯒꯣꯟ ꯐ꯭ꯔꯨꯏꯀꯨꯝꯕ ꯀꯤꯋꯤꯒꯨꯝꯕ ꯋꯥꯇꯔꯃꯦꯂꯣꯟꯒꯨꯝꯕ ꯆꯥꯅꯤꯡꯉꯤ
ꯀꯤꯋꯤꯗꯨꯣ ꯌꯥꯝ ꯐꯩꯌꯦ ꯍꯥꯏꯌꯦ ꯅꯍꯥꯛ ꯅꯣꯡꯃ ꯂꯩꯔꯒꯁꯦ ꯆꯥꯎꯑꯣ ꯀꯖꯤ ꯇꯪꯈꯥꯏ ꯑꯣꯏꯔꯗꯤ ꯌꯥꯝ ꯆꯟꯒꯅꯤ ꯃꯥꯗꯤ ꯄꯤꯛꯄꯅꯤꯅꯀꯣ
ꯑꯣ
ꯀꯕꯤꯖ ꯌꯥꯝꯝ ꯐꯥꯏ ꯍꯥꯏ
ꯀꯤꯋꯤ ꯈꯛꯇ ꯉꯥꯏꯔꯦ ꯍꯩ ꯑꯇꯣꯞꯄꯗꯤ ꯑꯩ ꯂꯣꯏꯅ ꯆꯥꯛ ꯔꯦꯕꯠ ꯑꯣ ꯑꯪꯒꯨꯔꯁꯨ ꯆꯥꯈ꯭ꯔꯦ ꯁꯦꯝꯁꯨ ꯆꯥꯈ꯭ꯔꯦ ꯗ꯭ꯔꯒꯣꯣꯟ ꯐꯨꯔꯤꯁꯨ ꯆꯥꯈ꯭ꯔꯦ ꯋꯥꯇꯔꯃꯤꯂꯂꯣꯟꯁꯨ ꯆꯥꯈ꯭ꯔꯦ ꯑꯗꯣ ꯑꯩꯅꯗꯤꯀꯣ ꯀꯤꯍꯣꯝꯗꯣ ꯌꯥꯝ ꯄꯥꯝꯕ
ꯆꯥꯎꯥꯅꯦꯍꯣ ꯑꯒꯤꯦꯍꯣꯝ ꯌꯥꯔꯦꯍꯦ ꯍꯧꯖꯤꯛꯇꯤ ꯆꯥꯕ ꯌꯥꯔꯦꯍꯦ ꯃꯇꯝ ꯀꯨꯏꯔꯕꯅꯤꯅꯀꯣ
ꯆꯥꯏ ꯃꯍꯍꯥꯎ ꯇꯝꯃꯦ
ꯀꯔꯤ ꯌꯥꯝꯅꯗꯤ ꯆꯥꯒꯅꯣ ꯌꯥꯝꯅꯗꯤ ꯆꯥꯒꯅꯣ ꯅꯥꯟꯕꯅꯤꯅꯀꯣ
ꯍꯣꯏ ꯍꯣꯏ ꯍꯩꯄꯣꯡꯒꯨꯝꯕꯁꯦ ꯆꯥꯒꯅꯨ ꯍꯥꯏ
ꯑꯣ ꯑꯁ ꯃꯤ ꯌꯥꯝ ꯆꯥꯏꯅ ꯑꯩꯩꯅ
ꯍꯣꯏ ꯍꯩꯕꯣꯡ ꯆꯥ ꯍꯩꯕꯣꯡ ꯆꯥꯕꯁꯨꯀꯣ ꯍꯛꯆꯥꯡꯗ ꯌꯥꯝ ꯐꯕꯅꯦ ꯇꯨꯝꯅꯤꯡꯗꯕꯁꯤꯡꯗꯣ ꯑꯗꯨꯒꯤ ꯍꯤꯗꯥꯛꯅꯤ ꯍꯥꯏꯌꯦ ꯊꯩꯕꯣꯡꯗꯣ
ꯍꯥꯏꯕꯗꯤ ꯚꯤꯇꯥꯃꯤꯟꯗꯣ ꯂꯥꯛꯑꯕꯅꯤꯅ ꯇꯨꯝꯅꯤꯡꯂꯛꯄ
ꯑꯣ ꯑꯗꯨꯣ ꯌꯥꯝ ꯆꯥꯔꯁꯨ ꯐꯠꯇꯕꯅꯤꯗ ꯍꯣꯏ
ꯑꯁ ꯃꯤ ꯃꯔꯨ ꯆꯥꯕ ꯍꯦ ꯆꯥꯕꯗꯨꯕꯨ ꯊꯩꯕꫭꯡ ꯃꯔꯨꯗꯣ
ꯁꯥ ꯆꯥꯕ ꯁꯔꯨꯛ ꯊꯩꯕꯣꯡ ꯆꯥꯕꯅ ꯐꯩ ꯍꯥꯏ
ꯑꯗꯨꯃꯥꯏꯅ ꯍꯥꯏꯅꯩ ꯍꯣꯏ ꯑꯁ ꯑꯩꯗꯤ ꯑꯩꯗꯤ ꯑꯃ ꯐꯕ꯭ꯔꫭ ꯌꯣꯠꯄ ꯉꯝꯗꯦꯗ
ꯑꯩꯁꯨꯅꯦ ꯑꯃꯐꯥꯎ ꯌꯣꯠꯄ ꯍꯩꯇꯦ ꯆꯪꯉꫭ ꯌꯥꯗꯦ
ꯑꯩꯅ ꯈ꯭ꯋꯥꯏꯗꯒꯤ ꯄꯥꯝꯕꯗꯤꯀꯣ ꯑꯁꯤꯃꯛꯅꯤ ꯑꯁ ꯁꯤꯃꯛ ꯑꯩꯅ ꯈ꯭ꯋꯥꯏꯗꯒꯤ ꯄꯥꯝꯃꯦ ꯍꯥꯏꯕ ꯂꯩꯗꯦꯗ
ꯑꯩꯗꯤ ꯍꯩ ꯍꯥꯏꯔꯗꯤ ꯂꯣꯏꯔꯦ ꯂꯣꯏ ꯆꯥꯅꯤꯡꯉꯦ ꯂꯣꯏꯅ ꯆꯥꯅꯤꯡꯉꯦ ꯑꯩꯗꯤ
ꯑꯩꯅ ꯈ꯭ꯋꯥꯏ ꯆꯥꯅꯤꯡꯕꯗ ꯁꯤ ꯅꯥꯁꯄꯇꯤ ꯅꯥꯁꯄꯇꯤꯗ
ꯎꯝ
ꯅꯥꯁꯄꯇꯤ ꯈꯪꯉꯦꯗꯅ ꯈꯪꯗ꯭ꯔꯣ ꯑꯗꯨꯗꯤ ꯑꯩꯗꯤ ꯌꯥꯝ ꯆꯥꯅꯤꯡꯉꯦ ꯒ꯭ꯔꯦꯝ ꯒ꯭ꯔꯦꯝ ꯂꯥꯎꯔꯒ ꯀꯣ
ꯍꯣꯏ
ꯑꯗꯨꯗ ꯆꯥꯕ ꯌꯥꯝ ꯆꯥꯔꯗꯤ ꯅꯨꯡ ꯅꯨꯡ ꯂꯩ ꯍꯥꯌꯦꯀꯣ ꯃꯅꯨꯡꯗ ꯃꯔꯨ ꯃꯔꯨꯝ ꯂꯩꯕꯗꯣ
ꯑꯣ ꯁꯥꯏꯕꯗꯣ ꯀꯩꯅꯣ ꯇꯧꯕꯅꯦ ꯃꯥꯒꯤꯗꯣ ꯎꯝ
ꯃꯅꯨꯡꯗ ꯈꯔ ꯆꯪꯁꯜꯂꯗꯤ ꯅꯨꯡꯒꯨꯝ ꯂꯩꯕꯗꯣ
ꯍꯣꯏ ꯍꯣꯏ ꯂꯩꯌꯦ
ꯑꯁ ꯑꯩꯗꯤ ꯍꯥꯎꯗꯤ ꯍꯥꯎꯕꯅꯤꯍꯦ ꯑꯗꯨꯗꯣ
ꯍꯟꯗꯛꯀꯥꯟ ꯎꯗ꯭ꯔꯦꯀꯣ ꯄꯥꯛ ꯌꯣꯟꯕꯗꯣ
ꯌꯣꯟꯕꯅꯦ
ꯌꯣꯟꯕ꯭ꯔꯅꯦ
ꯎꯝ
ꯑꯩꯗꯤ ꯀꯣꯀꯣꯅꯠꯀꯤ ꯃꯍꯤꯗꯣ ꯌꯥꯝ ꯊꯛꯅꯤꯡꯉꯦ ꯐ꯭ꯔꯦꯁꯇꯣ
ꯑꯗꯨꯗꯤ ꯇꯥꯡꯕꯅꯤꯍꯦ ꯐ꯭ꯔꯦꯁꯇ ꯈꯨꯗꯛꯇ ꯂꯣꯏꯕꯅꯤꯅ ꯕꯣꯇꯜꯒꯤꯗ ꯂꯩ ꯌꯣ ꯕꯣꯇꯜꯒꯤ ꯆꯥꯝꯃ ꯄꯤꯕꯗꯣ
ꯑꯧ
ꯑꯗꯨꯅ ꯑꯩꯈꯣꯏꯒꯤ ꯍꯛꯆꯥꯡꯗ ꯀꯔꯤ ꯀꯔꯤꯒꯤꯁꯨ ꯑꯣꯏꯔꯁꯨ ꯑꯅꯥꯕꯤ ꯑꯣꯏꯔ ꯁꯨ ꯀꯔꯤ ꯀꯔꯤ ꯑꯣꯏꯔꯁꯨ ꯌꯨꯄꯤꯒꯤꯗꫭ ꯌꯥꯝ ꯐꯩꯌꯦ ꯍꯥꯏꯌꯦ ꯑꯗꯨꯗꯣ ꯆꯥꯝꯃꯒꯤꯗꯣ ꯅꯨꯃꯤꯠ ꯅꯪꯅ ꯏꯊꯟꯗ ꯊꯛꯑꯗꯤ ꯅꯨꯃꯤꯠ ꯑꯍꯨꯝ ꯃꯔꯤ ꯇꯨꯝꯂꯝꯗꯥꯏꯗ ꯑꯗꯨꯒꯨꯝꯕ ꯊꯛꯑꯗꯤꯀꯣ
ꯑꯣ ꯑꯗꯨꯗꯣ ꯏꯅꫪꯖꯤ ꯕꯨꯁꯇ ꯄꯤꯕꯅꯦꯕ ꯃꯥꯗꯣ
ꯏꯅꫪꯖꯤꯁꯨ ꯅꯠꯇꯦ ꯑꯉꯥꯡ ꯃꯤꯔꯣꯟꯕꯤꯒꯤ ꯁꯦ ꯁꯦꯡꯗꯁꯨ ꯌꯥꯝ ꯐꯕꯅꯦ ꯑꯉꯥꯡ ꯃꯤꯔꫭꯟ ꯃꯤꯔꯣꯟꯕꯤꯁꯤꯡꯒꯤ ꯎꯝ ꯑꯉꯥꯡꯁꯨ ꯆꯥꯎꯋꯦ ꯍꯥꯏꯕꯅꯦ
ꯑꯣ ꯄꯣꯃꯦꯒ꯭ꯔꯥꯅꯦꯠꯀ ꯗ꯭ꯔꯥꯒꯣꯟ ꯐ꯭ꯔꯨꯏꯠꯀ ꯋꯥꯇꯔꯃꯦꯂꯣꯟꯒ ꯌꯦꯔꯨꯝꯁꯨ ꯐꯩ ꯍꯥꯏꯌꯦ
ꯎꯝ ꯑꯗꯨꯕꯨ ꯑꯩꯈꯣꯏꯗꯤ ꯌꯦꯔꯨꯝ ꯄꯥꯛ ꯆꯥꯅꯗꯦꯗꯅ ꯄꯨꯛ ꯇꯤꯡꯉꯦ
ꯍꯥꯏꯗꯤ ꯌꯦꯔꯨꯝ ꯑꯐꯣꯠꯄꯗꯣ ꯑ ꯑꯐꯨꯠꯄꯗꯣ ꯑꯩꯗꯤ ꯀꯌꯥꯃꯨꯛ ꯄꯥꯝꯕ꯭ꯔꯣꯀꯣ ꯌꯦꯔꯨꯝ ꯑꯐꯨꯠꯄꯗꫭ
ꯑꯁ ꯑꯩꯗꯤ ꯆꯥꯕ ꯌꯥꯗꯦꯗ ꯑꯥ ꯃꯁꯛ ꯐꯥꯎ ꯎꯕ ꯌꯥꯗꯦ
ꯑꯁ ꯑꯩ ꯍꯟꯗꯛꯀꯥꯟꯀꯣ ꯄꯥꯟ ꯍꯤꯟꯖꯥꯡ ꯊꯣꯡꯕ ꯀꯨꯝꯕ ꯃꯥꯏꯔꯦꯟꯒꯨꯝꯕ ꯑꯁ ꯌꯥꯝ ꯆꯥꯅꯤꯡꯉꯦ ꯖꯥ ꯖꯥꯠ ꯆꯥꯅꯤꯡꯉꯦ ꯑꯩ ꯍꯟꯗꯛꯀꯥꯟꯗꯤ ꯆꯥꯛ ꯌꯥꯝ ꯌꯥꯝ ꯆꯥꯈ꯭ꯔꯦꯗ ꯑꯩ
ꯑꯗꯨꯅꯦ ꯃꯥꯏꯔꯦꯟꯒꯨꯝꯕ ꯄꯥꯟꯒꯨꯝꯕ ꯌꯥꯝ ꯂꯩꯗꯥꯅꯦ ꯌꯥꯝ ꯂꯩꯇ꯭ꯔꫭ
ꯍꯥꯥ ꯇꯥꯕ꯭ꯔꯣ
ꯂꯩꯕꯅꯤꯍꯦ ꯄꯤꯔꯣ
ꯑꯣꯁꯕꯣ